ꯇꯥꯕ꯭ꯔꯣ
ꯗꯥꯎ ꯌꯥꯕ ꯃꯄꯣꯛꯇ ꯄꯣꯛꯄꯥ꯫
ꯗꯥꯎ ꯌꯥꯕ ꯅꯠꯇꯤꯌꯦ ꯐꯣꯟ ꯑꯐꯕꯅꯦ꯫
ꯏꯁ ꯗꯥꯎ ꯌꯥꯕꯅꯦ ꯗꯥꯎ ꯍꯨꯝ ꯗꯤꯁꯀꯁꯇꯤꯡ꯫
ꯑꯥ ꯐꯣꯟ ꯐꯕꯅꯦ꯫
ꯎꯝ ꯑꯈꯣꯏꯖꯨ ꯐꯩꯅ
ꯑꯥ ꯑꯗꯣ ꯀꯩ ꯍꯥꯏꯇꯥꯔꯦ ꯃꯣꯏ ꯁꯨꯝꯗꯅ ꯇꯨꯏꯁꯟ ꯇꯧꯍꯧꯔꯤꯕ ꯁꯨꯝ ꯀꯥꯗꯨꯅ꯫
ꯎꯝ ꯎꯝ
ꯎꯝ ꯑꯗꯣ ꯍꯥꯏꯗꯤ ꯁꯤꯗꯤ ꯍꯥꯏꯗꯤ ꯃꯇꯝꯁꯦ ꯐꯖꯅꯗꯤ ꯐꯪꯉꯦ ꯅꯠꯇ꯭ꯔꯥ?
ꯑꯥ
ꯑꯗꯣ ꯏꯁꯇꯦꯁꯟ ꯀꯣꯠ ꯀꯥꯏꯗꯤ ꯂꯩꯕ꯭ꯔꯣ? ꯀꯥꯏꯗ ꯑꯗꯤ ꯑꯗꯨ ꯀꯥꯗꯣ꯫
ꯂꯩꯇꯦ ꯁ꯭ꯋꯨꯏ ꯕꯣꯛꯁꯇꯤ ꯂꯩꯌꯦꯕꯀꯣ ꯐꯃꯨꯡ ꯅꯥꯀꯟꯗꯥ꯫ ꯃꯁꯥꯒꯤ ꯁꯨꯏꯕꯣꯛꯁ ꯃꯦꯟ ꯕꯣꯛꯁꯇꯣ ꯑꯗꯨ ꯆꯥꯔꯖ ꯇꯧꯔꯒ ꯄꯥꯏꯕ ꯑꯗꯨꯗꯤ ꯌꯥꯝ ꯁꯥꯏꯗꯅ ꯇꯟꯕꯗꯣ
ꯎꯝ
ꯃꯣꯏ ꯐꯃꯨꯡ ꯍꯤꯞꯄꯁꯤ ꯍꯥꯀꯠꯆꯕ ꯈꯔ ꯈꯔ ꯍꯧꯔꯛꯑꯦ ꯂꯥꯏꯕꯛꯇ
ꯑꯗꯨꯗꯤ ꯊꯣꯔꯛꯑꯒꯦꯔꯣ ꯇꯥꯃꯣ
ꯊꯥꯈꯤꯔꯣꯢ
ꯍꯥꯏꯗꯤ ꯂꯝꯌꯥꯏꯔ ꯃꯪꯒꯣꯜ ꯂꯣꯝꯗꯔ ꯀꯩꯅꯣ ꯍꯥꯏꯗꯤ ꯌꯥꯗꯧꯕ ꯃꯐꯝ ꯑꯃ
ꯅꯨꯡꯉꯥꯢꯔꯣꯢ
ꯑꯗꯣ ꯍꯥꯀꯠꯆꯕꯗꯨꯗꯤ ꯑꯩꯁꯨ ꯅꯨꯡꯉꯥꯏꯇꯦ ꯑꯩꯁꯨ ꯄꯥꯝꯗꯦ
ꯀꯩꯁꯨ ꯇꯧꯔꯣꯢ
ꯇꯧꯅꯤ ꯇꯧꯅꯤ
ꯑꯌꯨꯛ ꯋꯥꯔꯤ ꯁꯥꯟꯅꯁꯤ ꯎꯝ
ꯎꯝ ꯋꯥꯔꯤ ꯂꯩꯕꯤꯌꯣ
ꯑꯩ ꯇꯨꯏꯁꯟ ꯇꯧꯕꯗꯣ ꯅꯨꯡꯊꯤꯟꯒꯤ ꯑꯉꯥꯡꯗꯣ ꯃꯥꯗꯣ ꯏꯪꯂꯤꯁ ꯂꯣꯏꯁꯜꯂꯦ
ꯎꯝ
ꯑꯗꯨꯗꯒꯤ ꯃꯦꯠꯁ ꯂꯣꯏꯁꯜꯂꯦ ꯃꯆꯦꯗꯣ ꯃꯅꯥꯎꯄꯤꯗꯨꯅꯅꯦ ꯍꯣꯝꯋꯥꯔꯛꯁꯦ ꯑꯩꯅ ꯅꯨꯡ ꯅꯨꯡꯇꯤꯒꯤ ꯄꯤꯗꯣꯏꯅꯦꯕꯀꯣ ꯍꯣꯝꯋꯥꯛꯁꯦ ꯇꯧꯔꯛꯎꯀꯣ ꯅꯠꯇ꯭ꯔꯗꯤ ꯑꯩꯅ ꯍꯌꯦꯡ ꯐꯨꯗꯣꯏꯅꯤ ꯇꯧꯔꯛꯀꯦ ꯍꯥꯏꯗꯣꯢꯅꯦꯕ ꯑꯗꯨꯒ ꯁꯨꯡꯇꯧ ꯇꯧꯔꯛꯑꯣꯢ ꯁꯨꯡꯇꯧ ꯇꯧꯔꯛꯑꯣꯢ ꯁꯨꯡꯇꯧ ꯇꯧꯔꯣꯏꯕꯀꯣ ꯈꯪꯉꯥꯕ ꯑꯗꯒꯤ ꯏꯍꯟꯕꯁꯤꯁꯨꯀꯣ ꯇꯨꯏꯁꯟ ꯇꯧꯏꯀꯥꯟ ꯃꯅꯨꯡ ꯏꯍꯟꯕꯁꯤꯁꯨꯅꯦ ꯍꯥꯏ ꯍꯥꯏꯔ ꯏꯌꯨꯁꯦ ꯁꯨꯡꯌꯥ ꯌꯥꯔꯔꯣꯏꯕꯀꯣ ꯑꯗꯨꯒ ꯎꯝ ꯑꯥ ꯆꯩꯒꯨꯝꯕ ꯁ꯭ꯀꯦꯜꯒꯨꯝꯕ ꯑꯃ ꯑꯩ ꯅꯥꯛꯁꯤꯗ ꯊꯝꯃꯕꯀꯣ ꯑꯗꯨꯒ ꯍꯥꯏꯔ ꯏꯑꯣ ꯀꯥꯏ ꯍꯥꯏꯔꯗꯤꯀꯣ ꯑꯗꯨ ꯍꯥꯏꯔ ꯏꯗꯣꯏꯅꯦꯕꯀꯣ ꯑꯗꯨꯒ ꯑꯩꯅ ꯑꯃꯨꯛ ꯃꯆꯦꯒ ꯇꯥꯛꯏꯀꯥꯟꯒꯤ ꯈꯤꯇꯪ ꯃꯉꯣꯟꯗ ꯑꯦꯇꯦꯟꯁꯟ ꯈꯔ ꯋꯥꯠꯄꯗꯣ ꯑꯩꯅ ꯄꯤꯕꯗ
ꯑꯪ ꯑꯪ
ꯑꯗꯥꯏ ꯀꯥꯟꯗꯗꯤꯀꯣ ꯑꯃꯨꯛ ꯑꯥ ꯍꯥꯏꯗꯕꯤ ꯏ ꯂꯩꯔꯝꯗꯣꯏꯅꯦꯕ ꯑꯣ ꯌꯥꯝꯅ ꯍꯣꯏ ꯃꯤ ꯎꯁꯤꯠꯇꯕꯗꯣ ꯑꯃ ꯂꯩꯕꯗꯣ ꯍꯥꯏꯗꯤ ꯈꯪꯗꯦ ꯀꯃꯥꯢ ꯍꯥꯏꯅꯤ ꯎꯍꯝ ꯑꯗꯨꯃꯥꯏꯅ ꯇꯧꯋꯦꯕꯀꯣ ꯂꯤꯞꯁ꯭ꯇꯤꯛꯀ ꯇꯩ ꯂꯩꯔꯝꯃꯦ ꯉꯥꯡꯁꯡ ꯉꯥꯡꯅ ꯇꯩ ꯂꯩꯔꯝꯃꯦ ꯉꯁꯤꯗꯤ
ꯑꯩꯅ ꯂꯤꯞꯁ꯭ꯇꯤꯛꯇꯨ ꯅꯪ ꯍꯣꯝꯋꯥꯛꯇꯤ ꯇꯧꯗꯕ ꯅꯠꯇ꯭ꯔꯅ ꯅꯪ ꯐꯨꯒꯦ ꯍꯥꯏꯅ ꯑꯩꯅ ꯃꯣꯏꯒꯤ ꯌꯨꯝ ꯁꯥꯕꯒꯤ ꯑꯩꯈꯣꯏꯒꯤ ꯄꯣꯠ ꯆꯩ ꯎ ꯋꯥ ꯀꯩꯀꯥ ꯂꯣꯏ ꯂꯣꯏꯁꯤꯜꯂꯒ ꯃꯆꯤꯗ ꯂꯣꯢ ꯂꯣꯟꯈꯠꯂꯀꯥꯟꯗ ꯃꯣꯢ ꯊꯝꯃꯦꯕꯀꯣ ꯊꯝꯕꯗꯨꯗ ꯑꯩꯈꯣꯏꯒꯤ ꯋꯥꯁꯥ ꯃꯆꯥ ꯑꯩꯒꯤ ꯈꯨꯠ ꯈꯨꯠ ꯁꯥꯒꯟꯗꯩꯅ ꯈꯨꯇꯣꯟꯃꯨꯛ ꯁꯥꯡꯕ ꯑꯃ ꯂꯩꯔꯝꯃꯦ ꯑꯗꯨꯗꯣ ꯑꯩ ꯄꯨꯔꯒ ꯆꯪꯉꯦ ꯆꯪꯉ ꯅꯪ ꯁꯤꯅ ꯐꯨꯕ ꯇꯥꯔꯦ ꯅꯪ ꯐꯨꯔꯒꯦꯀꯣ ꯍꯥꯏꯕꯀꯣ ꯇꯜꯂꯦ ꯍꯥꯢꯗꯣꯢꯅꯦꯕꯀꯣ ꯗꯨꯁꯨ
ꯑꯥ
ꯑꯗꯨꯗꯒ ꯑꯗꯨ ꯁꯠ ꯁꯠ ꯏꯔꯣ ꯍꯥꯢꯔ ꯁꯠ ꯁꯠ ꯏꯌꯦꯕꯀꯣ ꯆꯩ ꯎꯔꯗꯤ
ꯑꯩꯅ ꯍꯌꯦꯡꯁꯨ ꯑꯗꯨ ꯆꯩꯗꯣ ꯑꯩꯅ ꯃꯆꯦꯗ ꯊꯝꯃꯟꯕ ꯄꯨꯊꯣꯔꯛꯑꯣ ꯍꯣꯝꯋꯥꯛ ꯇꯧꯗꯕ ꯃꯤ ꯐꯨꯗꯣꯏꯅꯦ ꯑꯩꯅ ꯍꯥꯏꯕ ꯃꯥ ꯇꯧꯔꯛꯀꯗ꯭ꯔꯥ ꯇꯧꯔꯛꯑꯣꯢꯗ꯭ꯔꯗꯤ ꯈꯪꯗꯦ
ꯎꯝ ꯀꯨꯏꯔꯕꯣꯕ ꯑꯥ ꯍꯥꯏꯕꯤꯌꯣ
ꯅꯪ ꯍꯪꯗꯣꯏꯗꯣ ꯍꯪꯉꯛꯑꯣ
ꯀꯨꯏꯔꯕꯣ ꯃꯥꯅ ꯍꯣꯝꯋꯥꯛ ꯇꯧꯔꯛꯇꯕ
ꯀꯨꯢꯔꯦ ꯍꯞꯇꯥ ꯃꯨꯛ ꯐꯥꯔꯝꯃꯅꯤ
ꯎꯝ ꯍꯥꯏꯕꯤꯌꯣ ꯇꯥꯃꯣꯒꯤ ꯋꯥ ꯃꯈꯥ
ꯑꯗꯒꯤ ꯑꯌꯨꯛꯀꯤꯗꯨꯅꯅꯦ ꯁꯥꯏ ꯎꯍꯨꯝ ꯑꯦꯛꯖꯥꯝ ꯈꯥꯇꯪ ꯉꯥꯏꯔ ꯀꯥꯟꯁꯤꯗ ꯁꯥꯏꯟꯁꯀꯤ ꯅꯣꯠꯕꯨꯛ ꯃꯥꯡꯍꯟꯒ꯭ꯔꯦ ꯊꯤꯈꯪꯒꯤꯗꯦ ꯖꯤ ꯅꯣꯠꯕꯨꯛꯇꯨ ꯃꯌꯥꯝꯕꯅ ꯄꯥꯏꯔ ꯀꯥꯏ ꯊꯝꯒ꯭ꯔꯕꯅꯣ ꯈꯪ ꯊꯤ ꯈꯪꯒꯤꯗ꯭ꯔꯦꯌꯦ ꯁꯤꯂꯣ ꯁꯤꯂꯣ ꯁꯤ ꯁꯤꯜꯂꯣ ꯍꯥꯏꯔꯤꯁꯦ ꯅꯨꯃꯤꯠ ꯀꯌꯥꯅꯤꯅꯣ ꯍꯨꯝꯅꯤꯃꯨꯛ ꯁꯨꯔꯝꯃꯅꯤ ꯑꯩꯅ ꯁꯤꯜꯂꯣ ꯍꯥꯏꯒꯠꯂꯛꯏꯁꯦ ꯁꯨꯡꯁꯤꯟ ꯁꯤꯟꯗꯕ ꯃꯥ ꯑꯗꯨꯝ ꯎꯝ ꯕꯣꯏ ꯑꯍꯟꯕ ꯑꯃ ꯂꯩꯔꯒ ꯁꯤꯜꯂꯣ ꯃꯃꯥꯅꯁꯨ ꯁꯥꯢ ꯉꯥꯡꯍꯧꯕꯅꯦ ꯁꯤꯜꯂꯣ ꯈꯣꯠꯂꯣꯅꯥ
ꯑꯗꯒꯤ ꯑꯈꯣꯏ ꯏꯕꯨꯡꯉꯣ ꯀꯃꯥꯏꯟ ꯇꯧꯏ ꯍꯥꯏꯕ ꯃꯇꯝꯗ ꯀꯩꯅꯣ ꯇꯧꯔꯦ ꯁꯖꯦꯁꯟꯁꯦ ꯑꯃꯐꯥꯎ ꯂꯩꯇꯕ ꯅꯣꯠꯕꯨꯛꯁꯤꯗꯁꯨꯅꯦ ꯁ꯭ꯀꯨꯜꯗ ꯑꯣꯖꯥꯅ ꯄꯤꯕꯁꯦ ꯈꯔ ꯁꯤꯟ ꯈꯔ ꯁꯤꯟꯗ ꯑꯗꯨꯃꯥꯏꯅ ꯇꯧꯕ ꯑꯗꯣ ꯃꯥꯁꯦ ꯀ꯭ꯂꯥꯁꯇ ꯇꯥꯛꯄꯗꯨꯕꯨꯗꯤ ꯃꯁꯥꯢ ꯈꯔ ꯊꯨꯅ ꯁꯨꯝ ꯐꯥꯕꯅꯦꯕ ꯀꯣ ꯏꯕꯨꯡꯉꯣꯗꯤ ꯑꯗꯨꯗꯨꯒꯤ ꯐꯥꯗꯤ ꯂꯣꯏ ꯐꯥꯏꯌꯦꯕ ꯑꯦꯃꯥꯢꯑꯦꯜꯒꯤ ꯉꯔꯥꯡ ꯑꯩꯅ ꯀꯣꯏꯁꯟ ꯁꯟ ꯀꯨꯟꯊ꯭ꯔꯥ ꯇꯔꯨꯛ ꯎꯝ ꯑꯗꯨꯃꯥꯏꯟ ꯏꯍꯟꯕꯗꯣ ꯐꯤꯜ ꯏꯟ ꯗ ꯕ꯭ꯂꯦꯡ ꯀꯩꯀꯥ ꯂꯣꯏ ꯌꯥꯎꯏꯅꯤꯀꯣ
ꯑꯥ
ꯑꯗꯨ ꯂꯣꯏꯅꯗꯤ ꯃꯥꯖꯤ ꯐꯥꯏ ꯂꯣꯢ ꯏꯕꯗ ꯁꯄꯦꯜꯂꯤꯡ ꯕꯥꯔ ꯅꯥꯔ ꯀꯩꯅꯣ ꯑꯃꯈꯛ ꯋꯥꯠꯂꯝꯕꯩ ꯑꯃꯈꯛꯇꯪꯗꯤ ꯂꯥꯜꯂꯦꯕꯀꯣ ꯂꯥꯟꯕ ꯅꯠꯇꯕ ꯋꯥꯠꯂꯝꯕ ꯍꯥꯏꯇꯥꯔꯦ
ꯎꯝ
ꯑꯗꯨ ꯇꯧꯔꯦ ꯑꯇꯩꯩꯗꯤ ꯂꯣꯏꯅ ꯏꯌꯦ ꯑꯗꯩꯅ ꯅꯪ ꯉꯁꯥꯏ ꯍꯜꯂꯛꯄꯁꯤꯗ ꯅꯪ ꯐꯨꯜ ꯇꯧꯕ꯭ꯔꯥ ꯍꯪꯉꯦ ꯃꯥ ꯇꯧꯋꯦꯅ ꯍꯥꯏ ꯑꯗꯒꯤꯗꯤ ꯑꯥ ꯈ꯭ꯋꯥꯏ ꯐꯥꯔꯁꯇ ꯀꯩ ꯀꯣꯏꯁꯟ ꯍꯪꯉꯤꯅ ꯍꯪꯕ ꯑꯗꯣ ꯁ꯭ꯀꯧꯝ ꯈ꯭ꯋꯥꯏꯗꯒꯤ ꯏꯟꯗꯤꯌꯥꯒꯤ ꯈ꯭ꯋꯥꯏꯗꯒꯤ ꯁꯥꯡꯕ ꯇꯨꯔꯦꯜ ꯃꯃꯤꯡ ꯏꯪ ꯍꯥꯏꯕ ꯀꯩꯅꯣꯝ ꯍꯥꯏꯔꯤꯌꯦ ꯎꯝ ꯑꯗꯨꯗ ꯀꯩꯅꯣ ꯒꯪ ꯒꯪꯒꯥ ꯍꯥꯏꯕ꯭ꯔ ꯀꯩꯅꯣꯝ ꯍꯥꯏꯔꯛꯑꯦ ꯑꯗꯣ ꯑꯩꯅ ꯁꯨꯃꯥꯏꯟ ꯍꯥꯏꯕ ꯒꯪꯒꯥ ꯏꯔꯝꯃꯦꯅ ꯍꯥꯏꯕ ꯃꯥꯅ ꯑꯗ ꯑꯩꯅ ꯅꯪ ꯑꯩꯉꯣꯟꯗ ꯑꯗꯨ ꯒꯪꯒꯥꯗꯨ ꯌꯥꯎꯋꯦ ꯍꯥꯏꯗꯦ ꯑꯩ ꯅꯪꯉꯣꯟꯗ ꯑꯗꯨ ꯇꯥꯛꯇꯦꯅ ꯍꯥꯏꯕ ꯎꯝ ꯑꯗꯨ ꯀꯩ ꯍꯥꯏ ꯑꯩ ꯅꯉꯣꯟꯗ ꯍꯥꯏꯗꯣꯛꯇꯕꯅꯦꯌꯦ ꯌꯦꯡꯉꯣꯅꯦ ꯎꯝ ꯍꯝ ꯍꯝ ꯈꯣꯢꯗꯧꯁꯤ ꯆꯥꯎꯅꯤꯡꯕ ꯍꯥꯏꯇꯥꯔꯦ ꯍꯦꯍꯦ ꯑꯗꯨꯅꯤ ꯃꯃꯥꯅ ꯈꯨꯅꯤꯡꯅ ꯆꯨꯔꯤ ꯑꯗꯨꯗꯨꯒ ꯎꯝ ꯁꯤꯟꯊꯣꯏꯕꯅ ꯍꯧꯖꯤꯛ ꯃꯅꯥꯇꯣꯟ ꯅꯥꯍꯤ ꯇꯥꯔꯦ ꯑꯥ ꯃꯣꯏ ꯁꯣꯐꯥꯗ ꯇꯤꯡꯉ ꯂꯩꯍꯧꯋꯦ ꯃꯁꯥꯗꯨ ꯁꯥꯒꯠꯄꯅꯦꯕ ꯁꯥꯒꯠꯄꯗꯨꯗ ꯈꯔ ꯐꯕꯒ ꯁꯥꯢꯀꯜ ꯊꯧꯕ ꯈꯔ ꯐꯕꯒ ꯁꯥꯢꯀꯜ ꯊꯧꯕ ꯑꯗꯨꯝ ꯇꯧꯕꯗꯨ ꯑꯗꯨꯗꯨꯅ
ꯃꯔꯝ ꯃꯣꯛꯄꯒꯤ
ꯍꯥꯥ
ꯃꯔꯝ ꯃꯣꯛꯄꯒꯤ
ꯑꯍꯝ ꯃꯔꯝ ꯃꯣꯛꯄ ꯍꯥꯢꯗꯤ ꯑꯉꯥꯡꯅꯤꯅ ꯁꯥꯟꯁꯨ ꯁꯅꯥꯅꯤꯡꯉꯤꯗꯅ ꯁꯨꯝ ꯁ꯭ꯀꯨꯜ ꯁꯨꯇꯤ ꯊꯥꯔꯛꯄ ꯀꯥꯟꯗꯨ ꯑꯗꯨꯃꯥꯏꯅ ꯇꯧꯋꯦ ꯑꯗꯨꯅ ꯉꯁꯤꯗꯤ ꯁꯨꯇꯤ ꯑꯥ ꯏꯕꯨꯡꯉꯣꯕꯨꯗꯤ ꯍꯣꯔꯦꯟ ꯉꯍꯥꯛ ꯂꯩꯔꯒ ꯄꯨꯡ ꯇꯔꯨꯛ ꯇꯔꯨꯛ ꯃꯈꯥꯏ ꯑꯗꯨꯋꯥꯏꯗ ꯇꯧꯗꯣꯏꯅꯦ ꯇꯧꯕꯕꯨꯗꯤ
ꯎꯝ ꯃꯥꯒꯤꯗꯤ ꯋꯥꯠꯂꯤꯗ ꯅꯠꯇ꯭ꯔꯥ
ꯋꯥꯠꯂꯤ ꯑꯗꯩ ꯑꯩꯈꯣꯏꯗꯤ ꯏꯅꯥꯎꯄꯤꯅ ꯇꯧꯏꯕ ꯑꯈꯣꯏ ꯏꯕꯨꯡꯉꯣꯒ ꯆꯍꯤ ꯃꯥꯟꯅꯩ ꯍꯥꯏꯕ ꯑꯉꯥꯡꯁꯦ ꯇꯥꯝꯃꯣꯒꯤ ꯑꯉꯥꯡꯁꯦ ꯁꯤꯁꯤꯅꯅꯦ ꯁꯨꯡꯐꯥ ꯐꯥꯗꯕꯤ
ꯑꯁꯥꯏ ꯅꯍꯥꯟ ꯁꯩꯔꯦꯡ ꯑꯃꯥ ꯑꯉꯥꯡꯗꯨꯅ ꯐꯥꯍꯧꯔꯦꯅ ꯇꯧꯕ ꯁꯩꯔꯦꯡ ꯑꯃꯥ ꯃꯤꯠꯅ ꯎꯅꯕꯅꯤ ꯑꯥ ꯅꯥꯀꯣꯡꯅ ꯇꯥꯅꯕꯅꯦ ꯇꯧꯕꯖ ꯄꯔꯦꯡ ꯑꯅꯤꯈꯛ ꯐꯥ ꯍꯧꯖꯤꯛꯁꯨ ꯐꯥꯍꯧꯗꯦ ꯂꯩꯍꯧꯔꯤꯕꯅꯦ ꯐꯨꯔꯦꯗꯅ
ꯎꯝ
ꯎꯠꯄꯤꯅꯦꯕꯀꯣ ꯃꯥ ꯇꯧꯊꯣꯏꯖꯦ
ꯀꯩ ꯀꯦ ꯑꯣ ꯑꯥ
ꯅꯈꯨꯠꯇꯨ ꯊꯨꯗꯦꯛꯀꯦ ꯅꯪ ꯍꯥꯏꯕꯀꯣ ꯑꯗꯨꯏꯖꯨ ꯗꯨꯝ ꯃꯔꯩꯕꯨ ꯇꯤꯡꯊꯣꯛꯄꯅꯦ ꯁꯨꯕꯨ ꯁꯨꯒꯠꯂꯛꯄꯅꯦ ꯃꯤ ꯎꯁꯤꯠꯇꯕ ꯈꯣꯏꯒꯤ ꯏꯕꯨꯡꯉꯣꯗꯒꯤ ꯃꯥꯅ ꯅꯨꯃꯤꯠ ꯃꯔꯤ ꯍꯟꯕꯅꯦꯕ ꯑꯗꯨꯏꯖꯨ ꯏꯕꯨꯡꯉꯣ ꯃꯌꯥ ꯇꯦꯛ ꯑꯌꯥꯝꯕ ꯇꯦꯛꯈ꯭ꯔꯦꯕ ꯃꯥꯅ ꯑꯃꯨꯛ ꯍꯧꯖꯤꯛꯇ ꯅꯧꯅ ꯌꯥ ꯇꯦꯛꯄꯤꯗꯨ ꯇꯧꯔꯤꯕ ꯌꯥ ꯇꯦꯛꯄꯩ ꯈꯣꯏ ꯃꯤ ꯎꯁꯤꯠꯇꯕꯗꯣ ꯑꯗꯨꯅꯦꯕ ꯃꯥ ꯇꯣꯢꯖꯦ ꯅꯍꯥꯟ ꯃꯨꯛ ꯑꯩꯅ ꯇꯨꯏꯁꯟ ꯇꯧꯕꯗ ꯐꯨꯔꯨꯔꯦ ꯑꯩꯅ ꯑꯗꯨꯗꯨꯒ ꯃꯥ ꯀꯩ ꯍꯥꯏꯔꯛꯀꯦꯕꯨ ꯂꯥꯏꯛꯁꯦ ꯁꯠꯑꯦ ꯂꯣꯏꯁꯤꯜꯂ ꯆꯠꯈꯤꯕ ꯀꯩ ꯍꯥꯢꯅꯤ ꯌꯥꯝ ꯎꯁꯤꯠꯇꯕꯗꯣ ꯍꯥꯏꯗꯤ ꯁꯨꯝ ꯂꯩꯃꯤꯟꯅꯕꯒꯤꯕꯨꯗꯤ ꯍꯥꯏꯗꯤ ꯀꯠ ꯊꯑꯣꯏꯗ꯭ꯔꯤꯅꯦꯕ ꯃꯣꯏꯅ ꯍꯥꯗꯤ ꯑꯣꯖꯥꯗ ꯑꯣꯏꯔꯗꯤ ꯀꯤꯗꯣꯏꯅꯦꯕ ꯗꯨꯃꯥꯏꯟ ꯇꯧꯋꯦ ꯑꯗꯩ ꯑꯃꯥꯅ ꯑꯩꯅ ꯐꯨꯕ ꯀꯥꯟꯖꯤꯗ ꯍꯧꯒꯠꯂ ꯀꯞꯄ ꯍꯧꯒꯠꯂ ꯆꯦꯟꯒ꯭ꯔꯦ ꯑꯩꯅ ꯑꯥ ꯀꯣꯟꯊꯣꯡ
ꯀꯅꯥ
ꯍꯧꯖꯤꯛꯀꯤ ꯑꯉꯥꯡꯗꯣ ꯑꯩꯅ ꯃꯥꯕꯨꯗꯤ ꯗꯩ ꯑꯩꯖꯦ ꯁꯥꯎꯅꯤꯡꯉꯦ ꯗꯩ ꯅꯪ ꯆꯠꯂꯣ ꯌꯥꯔꯦ ꯗꯨꯝ ꯊꯥꯗꯣꯛꯄꯅꯦ
ꯑꯗꯣ ꯃꯣꯏꯁꯤꯅ ꯀꯥ ꯎꯝ ꯍꯥꯏꯕꯤꯌꯣ
ꯑꯗꯒꯤ ꯗꯤꯅꯁꯨ ꯃꯔꯥꯛ ꯑꯃꯥ ꯇꯨꯏꯁꯟ ꯇꯧꯔꯝꯕꯅꯦ ꯑꯗꯨꯗ ꯑꯝ ꯗꯤꯒꯤ ꯒꯥꯔꯤꯗꯣ ꯄꯥꯏꯌꯦ ꯑꯗꯨꯒ ꯒꯥꯔꯤꯗꯣ ꯊꯨꯗꯦꯛ ꯑꯝꯃꯦꯌꯦ ꯑꯉꯥꯡꯉꯩ ꯌꯥꯎꯕꯗ
ꯎꯝ ꯃꯗꯨꯒꯤ ꯃꯣꯏ ꯆꯥꯝꯃꯣ ꯍꯣꯏ ꯍꯥꯏꯗꯣ ꯑꯗꯣ ꯃꯣꯏꯁꯤ ꯀꯥꯏꯋꯥꯏꯗ ꯑꯣꯏꯗꯨꯅꯣ ꯃꯣꯏ ꯌꯨꯝꯁꯦ
ꯑꯩꯈꯣꯏ ꯌꯨꯝꯒ ꯊꯪꯅꯕ ꯂꯩꯕꯥꯛꯅ ꯗꯣꯂꯥꯟ ꯁꯥꯕꯗꯣ ꯈꯪꯗ꯭ꯔꯣ
ꯎꯝ ꯊꯪꯅꯕ ꯍꯥꯏꯁꯦ ꯃꯥꯏꯌꯣꯟꯗꯣ ꯃꯥꯏꯌꯣꯟꯗ ꯑꯣꯏꯅ ꯍꯥꯏꯌꯣꯅꯦ ꯇꯝꯃꯣ ꯍꯣꯏꯒꯤ ꯌꯨꯝꯒꯤ ꯃꯥꯏꯔꯣꯟ
ꯀꯣꯟꯕꯁꯦ ꯑꯩꯈꯣꯏ ꯌꯨꯝꯁꯨ ꯅꯣꯡꯄꯣꯛ ꯑꯣꯟꯗ꯭ꯔꯣ ꯁꯨꯃꯥꯏꯅ ꯃꯣꯏ ꯅꯣꯡꯄꯣꯛ ꯑꯣꯟꯕꯅꯦ ꯃꯣꯏꯖꯨ
ꯑꯣ ꯍꯥꯏꯗꯤ ꯑꯗꯨꯗꯤ ꯑꯥ ꯁꯤꯟꯊꯣꯏꯕ ꯍꯣꯏꯒꯤ ꯌꯨꯝꯅ ꯊꯠꯆꯤꯜꯂꯒ ꯊꯠꯆꯤꯜꯂꯒ ꯎꯗꯤ ꯎꯍꯜꯂꯣꯏꯗꯕ ꯑꯥ ꯁꯣꯛꯇꯒꯤ ꯑꯈꯣꯏꯅ ꯆꯠ ꯍꯥ
ꯏꯅꯛ ꯅꯛꯄꯅꯦ ꯍꯥꯏꯕ
ꯎꯝ ꯆꯠꯂꯒ ꯌꯦꯡꯕꯗ ꯎꯗꯕꯩ ꯇꯥꯏꯞ ꯇꯧꯕ ꯍꯥꯏꯇꯥꯔꯦ
ꯑꯣ ꯅꯪꯅ ꯑꯗꯨꯗꯩ ꯎꯨꯏ ꯍꯥꯏꯖꯦ ꯀꯔꯝꯕ ꯀꯔꯝꯕ ꯐꯤꯕꯝꯗ ꯎꯕꯅꯣ
ꯑꯥ ꯐꯝꯃꯒ ꯂꯩꯌꯦꯕꯀꯣ ꯇꯝꯃꯣꯖꯦ ꯑꯉꯥꯡ ꯈꯔꯁꯨ ꯂꯛꯅꯕꯗꯣ ꯑꯃꯥ ꯃꯣꯏꯒꯤ ꯑꯀꯞꯄꯤ ꯑꯉꯥꯡꯗꯣ ꯂꯛꯅꯩꯑꯕꯀꯣ ꯏꯟꯗꯤꯔꯥꯁꯨ ꯃꯥꯜꯂꯤ ꯏꯟꯗꯤꯔꯥ ꯍꯣꯏꯅ ꯕ꯭ꯂꯦꯛꯅ ꯀꯤ ꯐꯨꯔꯤꯠ ꯂꯤꯠꯂꯤ ꯑꯗꯨ ꯇꯥꯃꯣꯅ ꯕ꯭ꯂꯨꯒꯤꯗꯣ ꯂꯤꯠꯂꯒ ꯐꯝꯃ ꯂꯩ ꯄꯨ ꯂꯩꯌꯦꯕꯀꯣ
ꯑꯥ
ꯑ ꯍꯥꯏꯗꯤ ꯁ ꯃꯪꯒꯣꯜ ꯍꯥꯏꯒꯗ꯭ꯔꯥ ꯑꯥ ꯃꯪꯒꯣꯜꯗꯤ ꯑꯣꯏꯗꯣꯏꯅꯦ ꯑꯗꯨꯗ ꯃꯥꯏꯟ ꯃꯪꯒꯣꯜꯗꯨꯗ ꯐꯝꯃ ꯂꯩꯕꯗꯨ ꯎꯕ ꯑꯗꯨꯗꯗꯤ ꯎ ꯎꯔꯝꯅꯤꯗ ꯑꯩꯁꯨ
ꯅꯪ ꯆꯠꯈꯤꯕꯗꯤ ꯎꯕ ꯑꯉꯥꯡ ꯑꯃꯥꯒ ꯑꯗꯨꯒꯅꯦ ꯑꯩꯅ ꯃꯦꯁꯦꯁ ꯊꯥꯔꯛꯏꯗꯨꯅ
ꯆꯠꯈꯤꯕ ꯍꯥꯏꯗꯤ ꯗꯃꯥꯏꯅ ꯑꯗꯨꯒꯤ ꯁꯣꯔꯣꯛꯀꯤ ꯔꯣꯝꯗꯨꯗ ꯅꯠꯇ꯭ꯔꯥ
ꯑꯥ ꯍꯣꯏ
ꯎꯝ ꯑꯗꯣ ꯑꯅꯤꯔꯛ ꯑꯍꯨꯝꯂꯛ ꯆꯠꯂꯕꯅꯦ ꯔꯥꯎꯟ
ꯑꯣ ꯑꯩꯗꯤ ꯈꯪꯗꯕ
ꯎꯝ ꯍꯥꯏꯗꯤ ꯎꯔꯦꯅ ꯎꯔꯁꯨ ꯑꯃꯨꯛꯀꯁꯨ ꯑꯗꯨꯝ ꯆꯠꯁꯤꯟꯕꯗꯣ ꯑꯗꯨꯗ ꯑꯗꯨꯃꯥꯏ ꯇꯧꯕ ꯂꯦꯞꯄ ꯑꯃꯨꯛ ꯂꯩꯔꯗꯤ ꯀꯩꯅꯣꯝ ꯈꯟꯈꯤꯅꯤꯅ
ꯎꯝ
ꯗꯨꯃꯥꯏ ꯇꯧꯕꯅꯦ
ꯍꯣꯏ ꯅꯪꯗꯤ ꯗꯥꯎ ꯌꯥꯕ ꯃꯄꯣꯛꯇ ꯄꯣꯛꯄꯅꯤꯗꯣ ꯅꯨꯡꯉꯥꯏꯖꯩꯅꯤ
ꯑꯗꯨꯒꯤꯁꯨ ꯅꯠꯇꯦꯗ ꯐꯣꯟ ꯐꯕꯒꯤꯅꯦ
ꯑꯦ ꯈꯣꯏ ꯏꯅꯥꯎꯒꯤꯖꯨ ꯌꯥꯗꯤꯌꯦ
ꯑꯆꯪꯕꯒꯤ ꯋꯥꯔꯤ ꯁꯥꯟꯅꯕꯒꯤ ꯑꯃꯨꯛ ꯅꯍꯥꯟ ꯂꯥꯛꯃꯤꯅ ꯑꯉꯥꯡꯗꯣ ꯀꯣꯜꯗꯤ ꯇꯧꯔꯛꯑꯦ ꯃꯥꯏꯁꯦ ꯀꯩ ꯍꯥꯏꯅꯤꯡꯕꯅꯣ ꯈꯪꯗꯦ
ꯄꯥꯏꯔꯨꯅꯨ
ꯄꯥꯏꯔꯣꯏꯌꯦ ꯀꯣꯟꯅ ꯑꯥ ꯋꯥꯆꯞ ꯃꯦꯁꯦꯖ ꯀꯨꯝꯕ ꯑꯣꯏꯅ ꯊꯥꯔꯒ ꯍꯪ ꯍꯪꯕ ꯑꯃ ꯑꯗꯨꯃꯥꯏꯅ ꯇꯧꯗꯣꯏꯅꯦ ꯅꯠꯇ꯭ꯔ ꯃꯥ ꯑꯗꯨꯝ ꯃꯔꯥꯢ ꯂꯥꯛꯆꯅꯤ
ꯍꯣꯢ ꯌꯨꯝ ꯅꯛꯄ ꯅꯠꯇ꯭ꯔꯣ
ꯎꯝ ꯍꯥꯏꯗꯤ ꯑꯩꯈꯣꯏ ꯌꯨꯝ ꯄꯔꯦꯡ ꯄꯔꯦꯡꯅꯤꯗ ꯑꯈꯣꯏꯒꯤꯗꯣ
ꯎꯝ
ꯑꯈꯣꯏꯒꯤ ꯃꯃꯥꯡ ꯊꯪꯕ ꯄꯔꯦꯡ ꯑꯣꯏꯗꯣꯏꯕ ꯃꯣꯏꯅ ꯇꯥꯏꯌꯦ ꯇꯥꯏꯌꯦ ꯇꯥꯗꯕ꯭ꯔꯣ
ꯅꯪꯗꯣ ꯇꯠꯄꯩ ꯇꯥꯏꯞ ꯇꯧꯕ ꯍꯥꯏꯔꯛꯑꯣ
ꯑ ꯑꯈꯣꯏ ꯌꯨꯝꯗꯣ ꯄꯔꯦꯡ ꯄꯔꯦꯡꯅꯤꯗ ꯑꯩꯈꯣꯏ ꯁꯥꯏꯗꯣ
ꯎꯝ
ꯑꯗꯣ ꯑꯈꯣꯏꯒꯤ ꯃꯃꯥꯡ ꯊꯪꯕ ꯄꯔꯦꯡ ꯑꯣꯏꯗꯣꯏꯕ ꯃꯣꯏꯅ
ꯑꯣꯈꯦ
ꯗꯨꯃꯥꯏꯅ ꯇꯧꯕ
ꯎꯝ
ꯑꯗꯣ
ꯍꯥꯢꯌꯣ
ꯊꯝꯃꯒꯦ꯫
ꯍꯣꯏ ꯍꯣꯏ ꯊꯝꯃꯣ ꯊꯝꯃꯣ꯫
ꯎꯝ ꯑꯃꯨꯛ ꯇꯝꯅꯔꯛꯀꯦ ꯑꯩ꯫
ꯑꯩ ꯇꯝꯅꯅꯤ ꯅꯪꯅ ꯌꯥ ꯔꯣꯢ ꯊꯝꯃꯦ